ꯄꯔꯕꯧ ꯀꯔꯤ ꯃꯊꯦꯜ ꯆꯥꯔꯦ
ꯍ ꯋꯥ ꯁꯥꯔꯦ ꯊꯟꯗ
ꯑꯍꯥꯎꯕ ꯑꯍꯥꯎꯕ ꯍꯥꯏꯁꯦ ꯑꯍꯥꯎꯕ ꯍꯥꯏꯁꯦ ꯁꯧꯒꯔꯤ ꯑꯣꯏꯗ ꯔꯣꯑꯣ
ꯏ ꯏ ꯊꯣꯛꯄ
ꯑꯣ ꯏ ꯊꯣꯛꯄ
ꯎꯝ
ꯅ ꯁꯜꯂꯦ ꯇꯗꯤ
ꯑ ꯅꯣꯏꯣꯏꯗꯦ
ꯑꯩꯁꯨ ꯆꯥꯔꯦ ꯑꯩꯁꯨ ꯉꯁꯤ ꯈꯛꯇꯪ ꯑꯍꯥꯎꯕ ꯆꯥꯏꯨ ꯂꯨ ꯃꯇꯨꯡꯗ
ꯑꯣ ꯑꯅꯅꯦ ꯆꯠꯇ꯭ꯔꯕꯣ ꯂꯩꯕ꯭ꯔꯣ
ꯂꯩꯣꯏꯇꯩꯗ ꯎꯝ ꯉꯔꯥꯡ ꯅꯍꯥꯟ ꯑꯗꯨꯝ ꯉꯔꯥꯡ ꯂꯥꯛꯑꯦ ꯅꯍꯥꯟꯁꯨ ꯂꯥꯛꯑꯦ ꯑꯗꯨꯝ ꯂꯥꯛꯑꯒ ꯑꯉꯥꯡꯗꯣ ꯅꯍꯥꯟ ꯅꯨꯃꯤꯠ ꯅꯤꯐꯨ ꯃꯉꯥ ꯌꯧꯕꯒꯤꯀꯣ
ꯑ
ꯊꯥ ꯑꯃꯒ ꯇꯪꯈꯥꯏ ꯌꯧꯕꯒꯤ ꯍꯤꯟꯗꯥꯛꯇꯨ ꯀꯥꯞꯄꯒꯤ ꯂꯩꯍꯧ ꯑꯗꯨꯝ ꯇꯧ ꯂꯩꯕ ꯐꯤꯚꯔ ꯑꯗꯨꯝ ꯃꯁꯥꯗꯣ ꯁꯥꯒꯠꯂꯒ ꯂꯩꯔꯕꯀꯣ ꯑꯗꯨꯗꯣ ꯌꯦꯡꯕ ꯂꯥꯛꯑꯦ ꯍꯣꯁꯄꯤꯇꯥꯜꯗ ꯌꯦꯡꯕ ꯂꯥꯛꯑꯒ ꯌꯦꯡꯈ꯭ꯔꯦ ꯑꯗꯨꯒ ꯉꯔꯥꯡ
ꯎꯝ
ꯇ ꯇꯧꯔ ꯈ ꯏ ꯆꯁꯤꯡꯉꯒ ꯇꯦꯁ ꯇꯧꯔꯦ ꯑꯗꯨ ꯀꯔꯤꯝꯇ ꯇꯧꯗ꯭ꯔꯦ
ꯐꯔꯌꯦꯦ
ꯑꯗꯨꯝ ꯂꯥꯛꯄꯨꯗꯤ ꯂꯥꯛꯑꯦꯗ ꯅꯨꯡꯇꯤꯒꯤ ꯂꯥꯛꯑꯒ ꯑꯗꯨꯝ ꯍꯟꯕ ꯇꯧ ꯑꯗꯨꯝ ꯍꯟꯕꯀꯣ
ꯑꯣ ꯑꯣ ꯑꯗꯨ ꯅꯪ ꯏꯚꯤꯅꯤꯡꯗ ꯋꯥꯛꯀꯤꯡ ꯆꯠꯇ꯭ꯔꯕ
ꯆꯠꯂꯦ ꯅꯨꯡꯇꯤꯒꯤ ꯂꯥꯛꯑꯦꯅ ꯅꯪꯗꯤ ꯆꯠ ꯆꯠꯇꯅ ꯑꯗꯨꯅ ꯑꯩ ꯀꯧꯗꯕꯅꯦ
ꯑꯣ ꯑꯩꯁꯨ ꯑ ꯆꯀꯦ ꯍꯩ ꯑꯁꯁ ꯇꯔꯏ ꯑ
ꯎ
ꯑꯩ ꯆꯥꯅꯤꯡꯕ ꯃꯇꯝꯗ ꯑꯦ ꯍꯥꯏꯔꯛꯀꯦ
ꯍꯥꯏꯔꯛꯑꯣ ꯍꯥꯏꯔꯛꯑꯣ ꯑꯩꯗꯤ ꯅꯨꯡꯇꯤꯒꯤ ꯅꯨꯡꯇꯤꯒꯤ ꯑꯗꯨꯝ ꯂꯥꯛꯑꯦ ꯎꯝ ꯅꯪ ꯅꯆꯥꯅꯨꯄꯥꯗꯤ ꯂꯥꯛꯇ꯭ꯔꯕꯣ
ꯥꯛꯑꯦ ꯉꯁꯤ ꯀꯩꯅꯣ ꯑꯩꯈꯣꯏꯗ ꯈꯪꯗꯦ ꯀꯗꯥꯏꯗ ꯁꯛꯈꯤꯕꯕ ꯖꯥꯠꯂꯥ ꯁꯛ ꯍꯥꯞꯄꯤꯅꯣ ꯍꯥꯏꯔꯒ ꯂꯥꯛꯇꯦ ꯀꯥꯏ ꯃꯈꯥ
ꯍꯥ ꯑꯁꯣꯝꯗꯒꯤ ꯃꯆꯦ ꯃꯆꯦ ꯑꯩꯈꯣꯏꯗꯒꯤ ꯑꯗꯨꯝ ꯊꯕꯛ ꯑꯗꯨꯝ ꯆꯠꯂꯦ ꯍꯥꯏꯗ
ꯎꯝ ꯑꯁ ꯑꯁꯤꯗ ꯂꯥꯛꯈ꯭ꯔꯦ
ꯀꯔꯝ ꯀꯥꯟꯗꯒꯤ ꯉꯔꯥꯡ ꯅꯍꯥꯟ
ꯎꯝ ꯉꯔꯥꯡꯅ
ꯑꯣ ꯑꯃꯨꯛ ꯍꯜꯂꯔꯣꯏ ꯑꯗꯨꯗ ꯃꯆꯦꯈꯣꯏꯗ
ꯉꯁꯤ ꯍꯟ ꯈꯪꯗꯦ ꯆ ꯍꯥꯞꯄꯅꯣ ꯍꯥꯏꯔꯒ ꯍꯧꯖꯤꯛꯐꯥꯎ ꯂꯥꯛꯇ꯭ꯔꯦ ꯁꯤ ꯃꯈꯥ ꯂꯩꯀꯥꯏ ꯃꯈꯥꯒꯤꯔꯅ ꯂꯩꯕ ꯖꯥꯠꯂꯣ ꯑꯗꯨꯗ ꯂꯩꯒꯗꯧ ꯃꯥꯜꯂꯦ
ꯅꯅ ꯄꯥ ꯅꯥꯟ ꯄꯥ ꯀꯣꯣꯏꯗꯀꯣ
ꯍꯣꯏ ꯎꯝ ꯌꯥꯔꯝꯕ ꯌꯥꯏ
ꯎꯝ ꯎꯝ
ꯑꯗꯨ ꯅꯪ ꯋꯥꯛꯀꯤꯡ ꯆꯠꯄ ꯅꯨꯡꯉꯥꯏꯒꯗ꯭ꯔꯣꯅꯦ ꯅ ꯆꯥꯂꯣ
ꯆꯥ ꯆ ꯌꯦꯟꯖꯥꯡ ꯂꯣꯏ ꯊꯣꯡꯗꯣꯛꯑꯒ ꯆꯠꯂꯤꯅꯦ
ꯑꯣ ꯐꯩꯌꯦ ꯑꯗꯨ ꯑꯣꯏꯔꯗꯤ
ꯎꯝ ꯄꯨꯡ ꯑꯩꯗꯤ ꯑꯦꯁ ꯄꯨꯡ ꯑꯍꯨꯝ ꯄꯨꯡ ꯑꯍꯨꯝ ꯇꯥꯔꯗꯤ ꯍꯦꯛ ꯑꯗꯨꯝ ꯆꯥꯛ ꯊꯣꯡꯕ ꯍꯧꯔꯦ ꯄꯨꯡ ꯑꯍꯨꯝꯗꯒꯤ ꯊꯣꯡꯕ ꯍꯧꯔꯒ ꯄꯨꯡ ꯃꯔꯤ ꯑꯗꯨꯋꯥꯏꯗ ꯑꯗꯨꯝ ꯑꯃꯨꯛ ꯂꯣꯏꯁꯤꯜꯂꯦꯕ ꯍꯣꯏ ꯁꯤꯜꯂꯒ ꯃꯔꯤ ꯑꯗꯨꯋꯥꯏꯗꯒꯤ ꯑꯗꯨꯝ ꯉꯥꯛꯇꯪ ꯂꯩꯔꯒ ꯑꯗꯨꯝ ꯆꯠꯊꯣꯛꯈ꯭ꯔꯦ
ꯍꯣꯏ ꯑꯩ ꯑꯩ ꯍꯥꯏꯕꯅꯦ ꯅꯣꯡꯃ ꯎꯝ ꯑꯩ ꯀꯩꯅꯣꯈꯣꯏꯗ ꯔꯦꯟ ꯔꯦꯟꯗꯒꯤ ꯊꯣꯛꯄ ꯅꯨꯃꯤꯠ ꯑꯩꯈꯣꯏ ꯑꯩꯈꯣꯏ ꯍ ꯍꯜꯂꯛꯄ ꯅꯨꯃꯤꯠ ꯠꯇꯣ ꯍꯥꯃꯦꯟꯅ ꯍꯥꯃꯦꯟꯅ ꯅꯛꯄ ꯅꯨꯃꯤꯠꯇꯣ ꯑꯗꯨꯗ ꯑꯩ ꯑꯃ ꯏꯅꯥꯎ ꯅꯨꯄꯥꯗ ꯍꯪꯉꯦ ꯑꯁꯃꯥꯁꯦ ꯑꯁꯨꯃꯥꯏꯅ ꯊꯦꯡꯒ ꯆꯠꯄꯁꯦ ꯃꯥꯏ ꯅꯨꯄꯤ ꯁꯥꯎꯒꯗꯧ ꯃꯥꯜꯂꯦ ꯑꯩ ꯍꯥꯏꯕ ꯑꯦ ꯅꯪ ꯅꯪ ꯑꯦ ꯅꯪꯅꯤꯀꯣ ꯑꯩꯉꯣꯟꯗ ꯍꯥꯏꯕꯗꯣ
ꯑꯩ ꯅꯠꯇ ꯍꯦ ꯐꯔꯤ ꯍꯥꯏ ꯏꯍꯥ ꯅꯨꯄꯥ ꯑ ꯅꯍꯎ ꯅꯨꯄꯥ ꯑꯃ ꯃꯥ ꯃꯁꯥ ꯁꯥ ꯌꯦꯡꯕ ꯂꯥꯛꯄ ꯅꯅꯥꯎꯅꯨꯄꯥꯗꯣ ꯑꯗꯨꯗ ꯑꯣꯏꯔꯝꯒꯅꯤ
ꯍꯣꯏ ꯑꯣꯏꯔꯝꯕ ꯌꯥꯏ ꯃꯅꯦ ꯂꯩꯕꯒꯤꯅꯦꯅ ꯍꯥꯏꯕ
ꯏꯅꯦꯝꯄꯣꯛꯇꯣ ꯂꯩꯔꯗꯤ ꯑꯩ ꯏꯅꯦꯝꯄꯣꯛ ꯂꯩꯔ ꯑ ꯑꯗꯨꯝ ꯆꯥꯛ ꯊꯣꯡꯗꯕꯤꯗꯣ ꯑꯗꯨꯝ ꯆꯠꯂꯦꯕ
ꯎꯝ
ꯃꯥ ꯑꯗꯨꯝ ꯊꯣꯡꯉꯦꯕꯀꯣ ꯑꯗꯨ ꯃꯥ ꯏꯅꯦꯝꯄꯣꯛꯇꯨ ꯂꯩꯇ꯭ꯔꯀꯥꯟꯗ ꯄꯨꯡ ꯑꯍꯨꯝꯗ ꯑꯗꯨꯝ ꯆꯥꯛ ꯊꯣꯡꯉꯦꯕ ꯄꯨꯡ ꯑꯍꯨꯝꯗ ꯊꯣꯡꯉꯦ ꯑꯗꯨꯒ ꯑꯗꯨꯝ ꯊꯣꯡꯕ ꯂꯣꯏꯔꯒ ꯆꯠꯂꯦ ꯑꯗꯨꯒ ꯍꯜꯂꯛꯑꯒ ꯍꯜꯂꯛꯀꯤꯀꯥꯟꯗ ꯑꯉꯥꯡꯗꯨ ꯇꯨꯝꯕꯒꯨꯝꯕ ꯌꯥꯎꯔꯗꯤ ꯃꯥꯅ ꯆꯥꯛ ꯂꯥꯝꯕꯒꯨꯝꯕꯗ ꯑꯣꯏꯔꯗꯤꯀꯣ ꯑꯗꯨꯝ ꯃꯊꯟꯇ ꯑꯗꯨꯝ ꯆꯥꯊꯣꯛꯑꯦꯕ ꯑꯗꯨ ꯃꯥ ꯀꯩꯒꯨꯝꯕꯥꯡ ꯑꯥ ꯆꯥꯛꯇꯨ ꯃꯥꯅ ꯂꯥꯝꯃꯝꯗꯕ ꯑꯣꯏꯔꯗꯤ ꯑꯩ ꯑꯗꯨꯝ ꯆꯥꯃꯤꯟꯅꯩꯌꯦꯕ
ꯅꯤꯡꯉꯥꯏ ꯈꯟꯗ꯭ꯔꯣ ꯌꯥꯝ ꯀꯞꯇ꯭ꯔꯣ
ꯑꯗꯨ ꯇꯨꯝꯃꯗꯤ ꯑꯗꯨꯝ ꯀꯩꯁꯨ ꯇꯧꯗꯦ ꯑꯗꯨꯝ ꯐꯖꯅ ꯇꯨꯝꯃꯦ ꯑꯗꯨꯕꯨ ꯇꯨꯝꯗ꯭ꯔꯤꯀꯥꯟꯗꯗꯤ ꯑꯁ ꯌꯥꯗꯦꯗ ꯑꯗꯨꯝ ꯄꯝꯃꯒ ꯂꯩꯔꯤꯅꯤ
ꯑꯣ ꯑꯇꯩꯗꯤ ꯄꯨꯡ ꯕꯥꯔꯣ ꯑꯃ ꯑꯅꯤ ꯑꯗꯨꯋꯥꯏꯗ ꯇꯨꯝꯕ ꯌꯥꯗꯦꯅ ꯑꯗꯨꯝ
ꯍꯣꯏ ꯅꯨꯡꯗꯥꯡꯗꯀꯣ ꯎꯝ ꯅꯨꯡꯗꯥꯡ ꯑꯍꯤꯡꯗ ꯄꯨꯡꯕꯔꯣ ꯑꯗꯨꯝ ꯃꯔꯛ ꯃꯔꯛꯇ ꯑꯩꯈꯣꯏꯁꯨ ꯑꯗꯨꯝ ꯌꯥꯎꯋꯤꯗ ꯌꯥꯎꯕꯕꯗꯤ ꯍꯥꯏꯕꯗꯤ ꯆꯥꯡ ꯅꯥꯏꯗꯦꯕ ꯍꯥꯏꯕꯗꯤ ꯃꯁꯥꯒꯤ ꯃꯥꯅ ꯇꯨꯝꯕ ꯅꯨꯃꯤꯠ ꯐꯖꯅ ꯇꯨꯝꯕ ꯅꯨꯃꯤꯠ ꯇꯨꯝꯅꯤꯡꯗꯕ ꯅꯨꯃꯤꯠ ꯇꯣꯉꯥꯟ ꯇꯣꯉꯥꯟꯕ ꯂꯩꯗꯅ ꯎꯝ ꯐꯣꯏ ꯑꯗꯨ ꯑꯣꯏꯔꯁꯨ ꯑꯩꯒꯤꯗꯤ ꯕꯦꯔꯥ ꯂꯩꯇꯦꯗ ꯕꯦꯔꯥ ꯂꯩꯇꯦ ꯍꯥꯏꯕꯗꯤ ꯑꯃꯔꯣꯝꯗ ꯑꯩꯗꯤ ꯊꯦꯡ ꯊꯦꯡ ꯇꯨꯝꯒꯜꯂꯤꯗꯅ ꯆꯅꯏꯗꯤ
ꯎꯝ
ꯑꯩ ꯅꯨꯄꯤ ꯑꯗꯨꯝ ꯉꯟꯅ ꯇꯨꯝꯖꯔꯁꯨ ꯑꯩꯩꯅ ꯑꯍꯤꯡꯗꯗꯤ ꯊꯦꯡꯅ ꯇꯨꯝꯕꯗ ꯕꯣꯜ ꯨꯝꯕ ꯌꯦꯡꯕ ꯀꯥꯟꯗꯁꯨ ꯑꯗꯨꯝ ꯄꯝꯃꯒ ꯌꯦꯡꯉꯦꯕ
ꯎꯝꯁꯥꯏ ꯌꯦꯡ ꯑꯩ ꯌꯦꯡꯒꯗꯕꯅꯦ ꯄꯇꯨꯒꯜꯒ ꯄꯣꯔꯇꯨꯒꯜꯒ ꯀ꯭ꯔꯣꯌꯦꯁꯤꯌꯥ ꯄꯨꯡ ꯃꯔꯤꯒ ꯃꯈꯥꯏ ꯉꯟꯅ ꯍꯧꯒꯠꯀꯅꯤ
ꯑꯁ ꯑꯗꯨ ꯑꯣꯏꯔꯁꯨ ꯑꯍꯤꯡꯗ ꯀꯔꯤ ꯀꯔꯤ ꯇꯧꯔꯁꯨ ꯇꯨꯝꯗ꯭ꯔꯁꯨ ꯏꯆꯥꯅꯤꯅꯀꯣ ꯅꯨꯡꯁꯤꯕꯅ ꯑꯗꯨꯝ ꯄꯥꯝꯅꯤꯡꯕ ꯑꯗꯨꯝ ꯄꯣꯛꯑꯦꯗ
ꯑꯣ ꯑꯣꯏ ꯃꯅꯤ
ꯎꯝ ꯍꯥꯏꯗꯤ ꯑꯁ ꯍꯣꯏ ꯐꯖꯅ ꯇꯨꯝꯊꯔꯕ ꯃꯇꯝꯗꯗꯤ ꯀꯕꯛ ꯑꯄꯒꯨꯝꯕ ꯑꯗꯨ ꯃꯇꯝꯗꯗꯤ ꯈꯔ ꯅꯨꯡꯉꯥꯏꯇꯕꯁꯨ ꯌꯥꯎꯋꯦꯕꯀꯣ ꯑꯗꯨ ꯑꯣꯏꯔꯁꯨ ꯅꯨꯡꯁꯤꯕꯅꯤꯅ ꯑꯗꯨꯝ ꯀꯩꯁꯨ ꯈꯟꯗꯦꯕ ꯑꯃꯔꯣꯝꯗ
ꯎꯝ
ꯃꯤ ꯑꯆꯧꯕ ꯃꯤ ꯑꯣꯏꯔꯗꯤ
ꯎꯝ
ꯑꯃꯨꯛꯀꯁꯨ ꯁꯥꯎꯒꯗꯧꯕ ꯍꯥꯏꯗꯤ ꯄꯤꯛꯏ ꯑꯄꯤꯤꯛꯄ ꯑꯉꯥꯡꯅꯤꯅꯀꯣ ꯀꯩꯁꯨ ꯈꯪꯗꯕꯅ ꯀꯔꯤꯝ ꯈꯜꯂꯤꯦꯗ ꯑꯗꯨꯝ ꯅꯨꯡꯉꯥꯏꯗ
ꯑꯣ ꯌꯨꯝ ꯌꯨꯝꯗꯒꯤ ꯎꯝ ꯃꯕꯣꯛ ꯈꯣꯏ ꯃꯄꯨꯈꯣꯏ ꯂꯥ ꯂꯥꯛꯈ꯭ꯔꯕꯁꯤꯗ ꯑꯉꯥꯡ ꯎꯔꯕ
ꯍꯣꯏ ꯄꯣꯛꯄ ꯀꯥꯟꯗ ꯂꯥꯛꯑꯦ ꯑꯗꯨꯗꯤ
ꯑꯣ
ꯑꯩ ꯑꯩ ꯅꯨꯄꯤꯒꯤ ꯃꯄꯥꯝꯗꯀꯣ ꯑꯩ ꯅꯨꯄꯤ ꯃꯄꯥ ꯑꯄꯥꯝꯗ ꯍꯞꯇꯥ ꯑꯩ ꯏꯃꯥꯗꯣ ꯍꯞꯇꯥ ꯑꯅꯤ ꯉꯒꯨꯝꯕ ꯄꯣꯛꯑꯀꯥꯟꯗ ꯉꯁꯤ ꯄꯣꯛꯑꯦ ꯍꯥꯏꯔꯒ ꯍꯌꯦꯡꯒꯨꯝꯕ ꯑꯗꯨꯝ ꯂꯥꯛꯈ꯭ꯔꯦ
ꯑ
ꯇꯇꯥ ꯑꯅꯤ ꯍꯦꯟꯅ ꯂꯥꯛꯑꯦꯗ ꯑ ꯑꯅꯤ ꯍꯦꯟꯅ ꯂꯥꯛꯑꯦ ꯑꯗꯨꯒ ꯏꯄꯥꯁꯨ ꯂꯥꯛꯑꯦ ꯎꯝ
ꯑꯗꯨꯒ ꯋꯥꯔꯤ ꯑꯃ ꯑꯩ ꯍꯥꯏꯒꯦ
ꯎꯝ
ꯀꯩꯅꯣꯗ ꯋꯥꯁ ꯋꯥꯁꯑꯞꯇ ꯅꯣꯏ ꯃꯈꯥꯗ ꯌꯨꯝ ꯂꯩꯕꯗꯣ ꯄꯨꯈꯣꯡꯒꯣꯡ ꯃꯈꯥꯗ ꯑꯃ ꯑꯃ ꯂꯩꯕꯗꯣ ꯑꯍꯟ ꯑꯃ ꯎꯝ ꯌꯥꯝ ꯁꯥꯎꯕꯗꯣ ꯈꯪꯕ꯭ꯔꯥ ꯋꯥꯆꯦꯞꯇ
ꯐꯪꯗꯦꯗꯣ
ꯑꯗꯨ ꯂꯐꯣꯏ ꯂꯐꯣꯏ ꯄꯥꯝꯕꯤ ꯀꯩꯅꯣ ꯇꯧꯕꯒꯤꯦ
ꯑꯣ ꯍ ꯍ ꯍ ꯍ
ꯑꯗꯨꯗꯣ ꯑꯁ ꯍꯣꯏ ꯃꯥꯒꯤ ꯋꯥꯍꯩꯗꯤ ꯑ ꯀꯌꯥ ꯄꯥꯝꯗꯦ ꯑꯩ ꯂꯥꯁꯇ ꯍꯥꯏꯕꯗꯣ
ꯎꯝ ꯍꯣꯏ ꯃꯤꯉꯣꯟꯗ ꯐꯠꯇꯕ ꯂꯥꯛꯄꯒꯤ ꯂꯝꯕꯤꯗ ꯀꯨꯝꯕ ꯁꯦꯝꯃꯦꯕ ꯃꯥ ꯎꯝ
ꯍꯣꯏ ꯑꯗꯣ ꯑꯁ ꯑꯍꯟꯅ ꯍꯣꯏ ꯑꯍꯟ ꯑꯣꯏꯔꯒ ꯑꯁꯨꯃꯥꯏꯅ ꯉꯥꯡꯕꯁꯦ ꯐꯠꯇꯦ ꯑ ꯑꯉꯥꯡ ꯑꯉꯥꯡ ꯑꯣꯏꯔꯁꯨ ꯑꯉꯥꯡ ꯑꯉꯥꯡ ꯑꯉꯥꯡ ꯑꯣꯏꯔꯁꯨ ꯍꯥꯏꯂꯔꯣꯏꯗ
ꯎꯝ ꯍꯥꯏꯔꯣꯏꯗꯧꯕꯅꯦꯕ ꯑꯗꯨꯃꯥꯏꯅ ꯃꯥꯏ ꯍꯥꯏꯕꯗꯨꯒꯣ
ꯍꯣꯏ ꯑꯗꯨꯒ ꯑꯦꯛꯁ ꯄꯄꯁꯇ ꯀꯨꯏꯅ ꯇꯧꯔꯛꯑꯒ ꯁꯨꯃꯥꯏ ꯍꯦꯛ ꯍꯦꯛ ꯑꯁ ꯉꯥꯡꯉꯦ ꯃꯤꯁꯤꯡꯁꯦ
ꯎꯝ
ꯑꯗꯨꯗ ꯃꯥꯅ ꯆꯨꯝꯃꯦ ꯍꯥꯏꯗꯤ ꯖꯒꯥꯁꯨ ꯖꯒꯥꯁꯨ ꯀꯥꯞꯂꯝ ꯑ ꯀꯩꯅꯣꯁꯨ ꯇꯧꯒꯗꯕꯅꯤ
ꯎꯝ ꯎꯝ ꯍꯣꯏ ꯃꯥ ꯖꯒꯥꯁꯨꯦ ꯐꯖꯅ ꯎꯠꯂꯛꯀꯦꯗ ꯑꯦ ꯑꯗꯨꯒꯤ ꯑꯗꯨꯒꯤ ꯃꯈꯥꯗ ꯑꯩ ꯀꯀꯥꯅ ꯍꯥꯏꯕꯗꯨ
ꯑ
ꯒꯅ ꯍꯥꯏꯕꯗ ꯑꯩꯅ ꯈꯟꯕꯗꯤ ꯃꯐꯝꯗꯨ ꯅꯥꯇꯩ ꯆꯥꯗꯅ ꯊꯥꯕꯒꯤ ꯑꯣꯏꯗꯣꯏ ꯆꯥꯠꯂꯥ ꯑꯩꯗꯤ ꯋꯥꯗꯣ ꯁꯦꯡꯁ ꯍꯥꯏꯥꯏ ꯂꯕꯅꯤ ꯀꯣ ꯍꯥꯏꯕꯅꯤ ꯀꯣ ꯍꯥꯏꯕꯗꯨ
ꯑ
ꯑꯗꯁꯨ ꯑꯃꯔꯣꯝꯗ ꯈꯟꯅꯕ ꯋꯥꯐꯝ ꯑꯃꯅꯦ ꯑꯗꯨ ꯑꯗꯨꯁꯨ ꯀꯣ
ꯎꯝ
ꯑꯩꯈꯣꯏꯗꯤ ꯆꯥꯛ ꯆꯥꯕꯤ ꯈꯪꯗꯦ ꯈꯪꯗꯦ
ꯎꯝ ꯑꯗꯨꯗꯣ ꯃꯐꯝꯁꯦ ꯐꯖꯅ ꯎꯠꯂꯛꯇꯕꯗꯣ ꯑꯩꯁꯦ ꯁꯤꯡꯅꯩꯌꯦꯕ ꯃꯤꯁꯤꯡꯁꯤꯡꯅ ꯁꯤꯡꯅꯔꯝꯒꯅꯤ ꯑꯗꯨ ꯑꯁꯤꯅꯤ
ꯃꯤꯅ ꯊꯑꯣꯏꯅ ꯇꯧꯕ ꯑꯣꯏꯔꯗꯤ ꯅꯅ ꯇꯧꯒꯦꯅ ꯊꯑꯣꯏꯅ ꯇꯧꯕ ꯑꯣꯏꯔꯗꯤ ꯀꯔꯤ ꯃꯔꯝ ꯑꯃꯗꯤ ꯂꯩꯔꯝꯒꯅꯦꯕ
ꯑꯝ
ꯍꯥꯏꯕꯗꯤ ꯃꯤꯒꯤ ꯃꯔꯝ ꯁꯨꯂꯩ ꯂꯩꯇꯅ ꯃꯤꯒꯤ ꯄꯣꯠ ꯆꯩꯗꯨ ꯃꯤꯅ ꯊꯥꯔꯤꯕꯗꯨ ꯊꯨꯒꯥꯏꯔꯣꯏꯕ ꯃꯔꯝꯗꯤ ꯂꯩꯔꯝꯗꯧ ꯃꯥꯜꯂꯦ
ꯏ ꯔꯪꯕꯁꯨꯏ ꯌꯥꯑ
ꯎꯝ
ꯃꯤꯅꯔ
ꯍꯥꯏꯕꯗꯤ ꯎꯝ ꯑꯩꯈꯣꯏꯅ ꯁꯟꯒꯨꯝꯕꯅꯗꯤ ꯑꯣꯏꯔꯝꯗꯧ ꯃꯥꯟꯗꯦꯕ ꯑꯗꯨꯒꯤ ꯃꯑꯣꯡꯗꯣ
ꯎꯝ ꯑꯣ ꯃꯣꯏꯒꯤ ꯍꯣꯏ ꯃꯣꯏ ꯂꯝꯕꯤ ꯂꯝꯕꯤꯗ ꯑꯣꯏꯖꯜꯂ ꯂꯝꯕꯤ ꯃꯅꯥꯛꯇ ꯑꯃ ꯂꯩꯕꯗꯣ ꯒꯥꯔꯗꯦꯟ ꯑꯃ ꯂꯩꯕꯗꯣ ꯑꯗꯨꯗꯥꯋꯥꯏꯗ ꯑꯣꯏꯒꯗꯧ ꯃꯥꯜꯜꯂꯤꯕꯣ
ꯐꯪꯗ
ꯑꯗꯨ ꯑꯣꯏꯔꯗꯤ ꯎꯝ ꯑꯗꯨ ꯑꯣꯏꯔꯗꯤ ꯂꯝꯕꯤꯁꯨ ꯂꯩꯕꯅꯤꯅ ꯑꯗꯨꯁꯨ ꯑꯣꯏ ꯑꯗꯨ ꯃꯥꯟꯗꯦ ꯈꯜꯂꯨꯔꯒ ꯂꯝꯕꯤ ꯂꯩꯕꯅꯤꯅꯪ ꯀꯗꯥꯏꯗ ꯑꯣꯏ ꯖꯥꯠꯂꯥ
ꯈꯪꯗꯦꯗ ꯑꯁ ꯃꯣꯏꯗꯤꯀꯣ ꯃꯣꯏ ꯃꯣꯏꯗꯤ ꯁꯤꯡꯕꯅꯦ ꯀꯣꯛ ꯁꯤꯖꯤꯟꯅꯕꯅꯦ ꯃꯣꯏꯗꯣ
ꯎꯝ
ꯑꯗꯨꯒ ꯑꯩꯈꯣꯏꯒ ꯊꯪꯅꯔꯤꯕꯗꯨꯁꯨ ꯀꯣ
ꯎꯝ
ꯅꯨꯡꯉꯥꯏ ꯇꯕꯅꯦ
ꯑꯣ ꯃꯣꯏꯒ ꯃꯣꯏ ꯑꯅꯤꯁꯦ
ꯎꯝ
ꯍꯁꯦ ꯎꯝ ꯀꯩꯅꯣꯗ ꯖꯦꯅꯔꯦꯜ ꯃꯤꯇꯤꯡꯗ ꯂꯥꯎꯅꯥꯏ ꯍꯌꯦꯡ ꯈꯔꯅꯥ ꯂꯩꯏ
ꯎꯝ
ꯇꯥꯏ ꯑꯗꯨ ꯂꯝꯕꯤꯒꯤ ꯃꯔꯝꯗ ꯂꯝꯕꯤꯒꯤ ꯃꯇꯥꯡꯗ ꯑꯃꯅꯁꯨ ꯍꯦꯟꯕ ꯑꯃꯅꯁꯨ ꯑꯦꯟꯕ ꯇꯧꯕ ꯑꯃ
ꯎꯝ ꯎꯝ
ꯑꯁꯨꯃꯥꯏꯅ ꯇꯧꯕꯁꯦ ꯑꯁ ꯂꯩꯕ ꯌꯥꯝ ꯅꯨꯡꯉꯥꯏꯇꯕꯅꯤ
ꯎꯝ
ꯑꯩꯈꯣꯏꯁꯨ ꯁꯨꯃꯥꯏꯅ ꯇꯧꯋ
ꯎꯝ ꯑꯁ ꯑꯗꯨ ꯑꯣꯏꯔꯁꯨ ꯈꯪꯗꯦꯗ ꯃꯤꯁꯤꯡꯁꯦ ꯑꯍꯦꯟꯕ ꯑꯍꯦꯟ ꯑꯍꯦꯟꯕ ꯑꯍꯦꯟꯕ ꯄꯥꯝꯕ ꯉꯥꯛꯛꯇꯅꯦꯕ
ꯎꯝ ꯎꯝ ꯏꯅꯥꯎꯅꯨꯄꯥ ꯑꯩꯈꯣꯏꯗ ꯇꯧꯕ ꯑꯩꯈꯣꯏ ꯎ ꯑꯁꯦꯡꯕ ꯀꯩꯅꯣꯗꯗꯤ ꯇꯧꯗꯦ ꯃꯅꯤꯡꯂꯣꯝꯗꯤ ꯇꯧꯗꯦ ꯏꯥꯟꯄꯥꯛꯈꯣꯏꯗꯣ ꯑꯗꯨꯗ ꯌꯥꯝ ꯇꯧꯕ ꯍꯥꯏꯕꯁꯨ ꯉꯝꯗꯕ ꯃꯣꯏꯅ
ꯎꯝ
ꯅꯠꯇꯦꯗ ꯏꯁꯣꯔꯅ ꯎ ꯏꯁꯣꯔꯅ ꯌꯥꯗꯧꯔꯣꯏ ꯃꯤ ꯃꯤꯅꯁꯨ ꯅꯨꯡꯉꯥꯏꯇꯕꯗ ꯐꯠꯇꯕꯅꯦ
ꯎꯝ ꯈꯪꯗꯦ ꯏꯁꯥ ꯏꯁꯥꯒꯤ ꯂꯩꯕ ꯏꯁꯥ ꯏꯁꯥꯒꯤ ꯄꯦꯟ ꯊꯣꯛꯀꯗꯧꯕꯅꯤ ꯅꯠꯇ꯭ꯔꯗꯤ ꯑꯗꯨꯗꯒꯤ
ꯍꯌꯦꯡ ꯉꯗꯥꯏ ꯁꯛꯀꯦꯔꯥ
ꯆꯂꯣ ꯑꯣꯏꯗ ꯄꯩꯁꯨꯣꯁ ꯐꯣꯟ ꯊꯕꯛ ꯆꯠꯊꯣꯛꯅꯤꯡꯉꯥꯏꯁꯨ ꯂꯩꯇꯦ ꯃꯤꯁꯨ ꯂꯩꯇ꯭ꯔꯗꯤ ꯆꯠꯄ ꯌꯥꯔꯣꯏꯗ ꯑꯩ ꯍꯧꯖꯤꯛ ꯑꯩꯅ ꯁꯥꯟꯅꯕ ꯆꯠꯄꯗ ꯁꯥꯟꯅꯕ ꯆꯠꯄꯗꯨꯗꯤ ꯁꯨꯝ ꯉꯥꯛꯇꯪ ꯉꯥꯛꯇꯪꯒꯤꯅꯦ ꯑꯗꯨꯅ ꯍꯥꯟꯅ ꯆꯠꯄ ꯌꯥꯔꯣꯏꯕ
ꯑ ꯃꯥꯁꯤꯦ ꯑꯩ ꯑꯃ ꯍꯥꯏꯗꯣꯛꯀꯦ ꯇꯧꯕꯗꯣ ꯌꯥꯗꯕ ꯋꯥ ꯍꯥꯏꯗꯣꯛꯀꯦ ꯇꯧ ꯇꯧꯒꯦ ꯇꯧꯋꯤꯅꯦ ꯑꯩ